ꯀꯥꯏꯌꯦ
ꯅꯪꯒꯤ ꯕꯦꯛꯒ꯭ꯔꯥꯎꯟ ꯃꯈꯥꯗ ꯂꯥꯡꯕ ꯑꯃ ꯇꯥꯏꯌꯦ ꯂꯥꯡ ꯍꯥꯏꯪꯒ꯭ꯔꯣ ꯕꯨꯖꯥ ꯀꯔꯤ ꯀꯔꯥꯗꯩ ꯆꯠꯂꯣꯏꯗ꯭ꯔꯣ
ꯖꯔꯗꯤ ꯆꯠꯅꯉꯥꯏꯁꯦ ꯀꯔꯤ ꯂꯩꯇꯦ ꯑꯗꯨꯅ
ꯑꯣ
ꯒꯥꯔꯤ ꯆꯟ꯭ꯔꯦ ꯍꯥꯏꯌꯦꯅꯦ ꯈ꯭ꯔ ꯀꯝꯄ꯭ꯂꯦꯟ ꯇꯧꯅꯤ ꯒꯥꯔꯤ
ꯅꯍꯎꯔ ꯅꯨꯄꯥꯁꯤꯡ ꯔꯤ ꯄꯣꯛꯈꯤꯦꯀꯣ
ꯎꯝ ꯕꯥꯏꯛ ꯑ ꯑꯣꯏꯅ ꯊꯧꯕ ꯇꯝꯁꯤꯔ ꯈꯪꯗꯣꯏꯅꯦꯍꯦ
ꯃꯣꯏꯁꯨ ꯚꯥꯏꯗ ꯑꯦ ꯚꯥꯏ ꯆꯠꯀꯦ ꯍꯥꯏꯗꯨꯅꯦ ꯑꯩꯗꯤ ꯚꯥꯏ ꯂꯩꯌꯦ ꯍꯥꯏꯕ ꯑꯩꯁꯨ ꯍꯥꯏꯃꯨꯛ ꯀꯥꯎꯏꯅꯦ
ꯅꯣꯡ ꯈꯔ ꯆꯨꯔꯤ ꯆꯨꯔꯤ ꯇꯧꯕꯅꯤꯅ ꯂꯝꯕꯤ ꯐꯠꯇꯦꯅ ꯒꯥꯔꯤ ꯅꯝꯕꯔꯁꯨ ꯌꯥꯎꯗꯕꯅꯤꯅ ꯑꯥ ꯇꯝꯄꯥꯛ ꯆꯠꯄ ꯌꯥꯗꯦꯅ ꯄꯂꯦꯟ ꯍꯦꯟꯕꯁꯨ ꯌꯥꯗꯕꯗꯣ
ꯄꯨꯂꯤꯁꯁꯤꯡꯁꯨ ꯁꯧꯀꯒꯤ ꯂꯝꯕꯤꯗꯅ ꯑꯗꯨꯃꯥꯏꯅ ꯆꯠꯄ ꯌꯥꯏ ꯍꯥꯏꯅ
ꯌꯥꯗꯦꯗ
ꯁꯔꯀꯥꯒꯤ ꯂꯝꯕꯤ ꯆꯠꯂꯗꯤ ꯄꯨꯂꯤꯁ ꯄꯨꯂꯤꯁꯁꯤꯡꯁꯨ ꯊꯦꯡꯅꯔꯣꯏꯅ
ꯄꯅꯦꯟ ꯌꯧꯔꯗꯤ ꯑꯗꯨꯝ ꯃꯊꯪ ꯃꯊꯪ ꯁꯝꯅꯉꯥꯏ ꯂꯩꯕꯗꯣ ꯀꯛꯆꯤꯡ ꯐꯥꯎꯗꯤ ꯍ ꯑꯁꯤ ꯁꯦꯝꯄꯄꯣꯜ ꯃꯅꯥꯛꯇꯁꯨ ꯃꯔꯛ ꯃꯔꯛꯇꯤ ꯑꯗꯨꯃꯥꯏꯅ ꯆꯦꯛꯀꯤꯡ ꯇꯧꯕ ꯃꯔꯛ ꯃꯔꯛ ꯂꯩꯕꯅꯤ ꯗꯥꯎꯗ ꯐꯥꯔꯗꯤ ꯎꯄꯥꯏ ꯂꯩꯇꯦ
ꯈꯔꯣꯝꯗꯗꯤ ꯑꯗꯨꯃꯥꯏꯅ ꯄꯨꯂꯤꯁꯁꯤꯡ ꯃꯔꯛ ꯃꯔꯛꯇ ꯑꯗꯨꯃꯥꯏꯅ ꯂꯦꯞꯇꯦ ꯕꯤꯁꯦꯝꯄꯨꯔ ꯕꯖꯥꯔꯗꯣ ꯈꯤꯇꯪ ꯍꯦꯡꯟꯅꯈ꯭ꯔꯗꯤ ꯑꯗꯨꯃꯥꯏꯅ ꯇꯧꯗꯤ ꯇꯧꯋꯀꯣ
ꯎꯝ
ꯑꯩꯈꯣꯏꯒꯤ ꯂꯥꯏ ꯂꯥꯏꯃꯛꯇꯤ ꯑꯗꯨꯃꯥꯏꯅ ꯅꯠꯇ꯭ꯔꯦꯅ
ꯎꯝ
ꯅꯣꯏꯔꯒꯣꯅ ꯄꯂꯦꯜ ꯆꯠꯄꯒꯤ ꯂꯝꯕꯤꯗ ꯀꯔꯤ ꯀꯔꯥ ꯑꯗꯨꯃꯥꯏꯅ ꯆꯠꯄ ꯀꯥꯟꯗꯗꯤ ꯂꯝꯕꯤ ꯂꯃꯥꯡꯗꯩ ꯑꯗꯨꯃꯥꯏꯅ ꯄꯪꯂꯦꯛꯞ ꯂꯩꯞꯔꯒ ꯒꯔꯤ ꯄꯪꯈꯥꯃꯗ ꯈꯥꯝꯍꯟꯗꯦꯕꯨ
ꯎꯝ
ꯃꯣꯏ ꯔꯥꯏꯠ ꯂꯩꯗꯤꯗ ꯑꯗꯨꯃꯥꯏꯅ ꯇꯧꯗꯣꯏꯕ
ꯃꯣꯏ ꯄꯩꯁꯥ ꯆꯥꯅꯤꯡꯕꯩꯅꯤ
ꯃꯣꯏ ꯔꯥꯏꯠ ꯂꯩꯕ ꯃꯇꯝꯁꯨ ꯂꯩꯌꯦ ꯏꯔꯥꯡ ꯐꯠꯇꯕ ꯀꯥꯟꯗꯀꯣ
ꯎ
ꯑꯣꯊꯔꯒꯔꯤ ꯀꯥ ꯑꯗꯨꯃꯥꯏꯅ ꯇꯧꯔꯛꯑꯔꯗꯤ ꯐ꯭ꯔꯤꯛꯁꯀꯤꯡ ꯇꯧꯕꯔꯤ ꯀꯔꯤ ꯀꯔꯥ ꯑꯗꯨꯃꯥꯏꯅ ꯇꯧꯕꯗꯤ ꯌꯥꯏꯑꯕ
ꯎꯝ ꯎꯗ꯭ꯔꯦ
ꯃꯣꯏꯁꯦ ꯊꯥ ꯂꯣꯏꯗꯧꯔꯤ ꯍꯥꯏꯔꯝꯕ ꯀꯥꯟꯗ ꯑꯗꯨꯃꯥꯏꯅ ꯇꯧꯅꯤ ꯃꯣꯏꯗ
ꯎꯝ
ꯇꯣꯂꯣꯞ ꯐꯪꯅꯗꯕꯩ ꯋꯥꯕꯒꯤ ꯃꯇꯝꯅꯦꯕ
ꯍꯣꯏ ꯃꯤꯅꯤꯄꯨꯔꯒꯤ ꯊꯕꯛꯄ ꯑꯗꯨꯒꯨꯝꯕ ꯉꯥꯛꯇꯅꯤꯅꯦ ꯅꯠꯇꯕ ꯀꯔꯤ ꯂꯩꯕ꯭ꯔꯣ ꯐꯥꯎꯋꯦ ꯑꯗꯨꯅ ꯂꯥꯛꯑꯣ ꯍꯥꯏꯔꯤꯁꯤꯗꯤ
ꯂꯥꯞꯕ ꯀꯥꯟꯗ ꯅꯝꯍꯟꯗ꯭ꯔꯒ
ꯎꯝ ꯂꯦꯝꯅꯝꯕꯒꯤ ꯑꯦꯛꯇꯤꯡ ꯈꯤꯇꯪ ꯇꯝꯕ ꯇꯥꯔꯦ ꯍꯥꯟꯅ ꯅꯪ ꯃꯅꯤꯡ ꯆꯦꯟꯒꯦꯔꯥ ꯑꯩꯅ ꯃꯅꯤꯡ ꯆꯦꯟꯕꯔꯥ ꯆꯦꯟꯕꯒꯤ ꯍꯥꯟꯅ ꯇꯝꯕ ꯇꯥꯔꯦꯅꯦꯏ
ꯎꯂꯥꯕꯒꯥꯟ
ꯐꯤ ꯐꯤ ꯑꯃꯅ ꯇꯧꯔꯒ ꯍꯣꯡ ꯍꯨꯝꯃꯒ ꯇꯧꯕ ꯇꯥꯔꯦꯅꯦ ꯑꯗꯨ ꯑꯣꯏꯔꯦ ꯋꯥꯔꯤꯔꯤ ꯍꯥꯏ
ꯉꯔ ꯅꯪ ꯆꯦꯡ ꯂꯩ ꯍꯥꯏꯕꯗꯨꯣ ꯀꯌꯥꯅꯦꯕ
ꯋꯥꯟ ꯊꯥꯎꯖꯟ ꯁꯤꯛꯁ ꯍꯟꯗ꯭ꯔꯦꯠ ꯑꯩꯠꯇꯤ
ꯍꯔꯤꯌꯥꯅꯥꯗ
ꯑꯩꯌꯥ ꯅꯥꯟꯅꯗꯦ
ꯄꯟꯖꯥꯕ
ꯎꯝ
ꯃꯅꯝ ꯃꯅꯝ ꯊꯤꯒꯗ꯭ꯔꯥ
ꯄꯥꯛꯅꯝ ꯅꯝꯗꯦꯗ ꯑꯗꯨꯝ ꯌꯥꯏꯌꯦꯗ ꯅꯝꯕꯗꯤ ꯇ ꯉꯝꯃꯦꯅ ꯍꯔꯤꯌꯥꯅꯥꯅꯗꯤ ꯍꯦꯟꯅꯗꯤ ꯂꯩꯇꯦꯅ
ꯎꯝ
ꯀꯛꯆꯤꯡꯗ ꯉꯛꯇ ꯐꯪꯉꯦꯅꯦ ꯍꯔꯤꯌꯥꯅꯥꯗꯤ ꯁꯤꯗ ꯐꯪꯗꯦ
ꯈ꯭ꯔꯤꯁꯇꯥꯅꯥ
ꯀꯩ ꯍꯥꯄꯤꯕꯅꯣꯔꯣꯝꯗꯗꯤ
ꯈꯪꯗꯦꯗ ꯑꯩꯈꯣꯏ ꯆꯦꯡ ꯋꯥꯍꯟꯗꯦꯅ
ꯍꯔꯌꯥꯅꯥ ꯀ ꯂꯤꯔꯤ ꯄꯨ꯭ꯔꯥ ꯄꯠꯂꯒ ꯂꯩꯂꯤ ꯇꯥꯏ
ꯑꯩꯈꯣꯏ ꯉꯥꯅꯨꯒꯤꯀꯣ ꯏꯄꯥꯅꯒ ꯂꯩꯔꯥꯎ ꯍꯥꯏꯕꯒꯤ ꯈꯔ ꯌꯥꯝ ꯂꯩꯔꯛꯄ
ꯀꯦꯖꯤꯗ ꯀꯌꯥ ꯄꯤꯕ ꯒ ꯦꯒ ꯃꯥ ꯦꯒ ꯃꯥ
ꯑꯥ
ꯎꯝ ꯐꯥꯟꯗꯨꯗꯤ ꯈꯤꯇꯪ ꯍꯣꯡꯅꯔꯝꯒꯅꯤꯅ ꯁꯤꯒꯤꯗꯤ ꯃꯥꯟꯅꯕ ꯌꯥꯔꯣꯏ
ꯊꯥꯎꯒꯤ ꯃꯃꯥꯟ ꯄꯥꯔꯛꯑꯗꯤ ꯇꯤꯔꯤ ꯃꯦꯔꯤꯅꯤꯗ
ꯑꯗꯨ ꯃꯥꯗꯤ ꯀꯃꯥꯏꯅ ꯏꯝꯐꯥꯜꯗꯒꯤ ꯒꯥꯔꯤ ꯃꯆꯥꯅ ꯄꯨꯔꯛꯄ
ꯊꯕꯛ ꯂꯥꯞꯄ ꯊꯕꯛ ꯂꯥꯞꯄ ꯀꯥꯟꯗ ꯍꯜꯂꯛꯄ ꯀꯥꯟꯗ ꯄꯨꯔꯛꯄ
ꯑꯗꯨ ꯍꯥꯏꯕꯅꯦ ꯃꯥꯒꯤ ꯒꯥꯔꯤ ꯃꯆꯥꯅ ꯆꯟꯕ꯭ꯔꯥ ꯍꯥꯏꯕꯅꯦ ꯑꯗ
ꯀꯔꯤꯒꯤ ꯆꯠꯂꯣꯏꯗꯣꯏꯔꯤꯕꯣ
ꯎꯝ ꯐꯩꯌꯦꯅꯦ ꯑꯗꯨ ꯑꯣꯏꯔꯗꯤ
ꯎꯝ
ꯑꯣ ꯑꯩꯈꯣꯏꯗꯤ ꯄꯥꯏꯕ ꯍꯩꯔꯣꯏꯗ ꯑꯗꯨꯃꯥꯏꯅꯒ ꯇꯧꯔꯗꯤ
ꯏꯆꯦꯈꯣꯏꯒꯤꯁꯨ ꯂꯩꯔꯛꯇꯧ ꯃꯥꯜꯂꯦ ꯑꯩꯈꯣꯏ ꯏꯆꯦꯈꯣꯏꯁꯨ ꯂꯧ ꯎꯗꯦꯕ ꯅꯈꯣꯏꯗꯨꯕ ꯉꯔꯥꯡ ꯐꯣꯟ ꯐꯣꯟ ꯇꯧꯔꯛꯄꯒꯨꯝ ꯇꯧꯋꯦ
ꯆꯍꯤ ꯈꯨꯗꯤꯡ ꯔꯁꯟ ꯂꯧꯔꯒ ꯆꯥꯕ
ꯎꯝ
ꯂꯦꯒꯤ ꯆꯦꯡꯒꯅꯤ ꯎꯝ
ꯂꯣꯀꯦꯜꯒꯤ ꯆꯦꯡꯗꯤ ꯇꯥꯡꯉꯤꯗꯅ
ꯀꯌꯥ ꯄꯤꯕ꯭ꯔꯣ ꯂꯣꯀꯦꯜꯒꯤ ꯆꯦꯡꯕꯣ ꯀꯦꯖꯤꯗ
ꯍꯧꯖꯤꯛꯇꯤ ꯉꯇꯥꯡꯈꯃꯅꯤ
ꯀ ꯀꯌꯥ
ꯅꯪ ꯍꯣꯡꯕ ꯑꯦ ꯅꯪ ꯍꯣꯡꯅꯕꯒꯤ ꯃꯇꯝꯗ ꯅꯪ ꯂꯧꯅꯤꯡꯉꯗꯤ ꯐꯧ ꯍꯦꯛ ꯗ ꯌꯥ ꯂꯣꯏꯔꯦ ꯍꯥꯏꯕꯀꯥꯟꯗꯀꯣ ꯅꯕꯦꯝꯕꯔ ꯀꯔꯤ ꯀꯔꯥ ꯅꯕꯦꯝꯕꯔ ꯂꯥꯁ ꯋꯤꯛ ꯗꯤꯁꯦꯝꯕꯔ ꯑꯗꯨꯏ ꯑꯗꯨꯃꯥꯏꯅ ꯑꯗꯨꯃꯥꯏꯅ ꯇꯥꯏꯅꯦꯕ ꯃꯤꯁꯤꯡꯗ
ꯎꯝ ꯑꯁꯤ ꯑꯩꯈꯣꯏ ꯈꯨꯟꯗꯤ ꯆꯔꯆꯀꯤ ꯆꯦꯡ ꯑꯗꯨꯝ ꯀꯠꯂꯦꯕꯀꯣ ꯄꯩꯁꯥ ꯄꯤꯕ ꯃꯤꯅ ꯄꯩꯁꯥ ꯄꯤꯌꯦ ꯑꯗꯣ ꯑꯩꯈꯣꯏꯗꯤ ꯀꯦꯖꯤꯗ ꯐꯣꯔꯇꯤꯟ ꯐꯣꯔꯇꯤ ꯉꯥꯛꯇꯅꯤꯅꯦ ꯑꯣ ꯈꯦꯜ ꯀ
ꯑꯩꯅ ꯍꯥꯏꯕ ꯇꯥꯏꯃꯤꯡ ꯍꯣꯏ ꯑꯩꯅ ꯍꯥꯏꯕ ꯇꯥꯏꯃꯤꯡ ꯑꯗꯨꯗꯤꯀꯣ ꯑꯦ ꯑꯩꯅ ꯍꯥꯏꯕ ꯇꯥꯏꯃꯤꯡ ꯑꯗꯨꯗ ꯗꯤꯁꯦꯝꯕꯔ ꯀꯔꯤ ꯀꯔꯥ ꯑꯗꯨꯋꯥꯏꯗꯗꯤ ꯁꯨꯄꯔꯗꯒꯤ ꯍꯦꯟꯅ ꯍꯣꯡꯂꯛꯀꯅꯦꯕ ꯃꯣꯏꯗꯣ
ꯍꯣꯏ
ꯁꯄꯣꯁ ꯁꯨꯄꯔꯗ ꯐꯣꯔꯇꯤ ꯐꯥꯏꯚ ꯐꯣꯔꯇꯤ ꯐꯤꯐꯇꯤꯗꯤ ꯑꯗꯨꯃꯥꯏꯅ ꯄꯤꯔꯦ ꯍꯥꯏꯕ ꯀꯥꯟꯗ ꯅꯪ ꯐꯣꯔꯇꯤꯗ ꯑꯗꯨꯃꯥꯏꯅ ꯂꯩꯕ ꯐꯪꯅꯤꯗ
ꯎꯝ ꯈꯪꯗꯦ ꯑꯩꯈꯣꯏꯗꯤ ꯍꯧꯖꯤꯛ ꯆꯔꯆꯀꯤꯗꯨꯗꯤ ꯆꯍꯤ ꯆꯨꯞꯄ ꯑꯗꯨꯝ ꯇꯥꯡꯉꯔꯣꯏ ꯑꯗꯨꯒꯤ ꯆꯥꯡꯗ ꯔꯦꯠ ꯑꯃ ꯑꯗꯨꯝ ꯂꯩꯈ꯭ꯔꯕ
ꯆꯔꯁ ꯇꯁꯨ ꯃꯣꯏ ꯕꯔꯥ ꯌꯥꯝ ꯌꯥꯝꯅ ꯀꯠꯄ꯭ꯔꯅꯦ
ꯑꯦ ꯕꯣꯔꯥ ꯑꯃꯨꯛ ꯊꯣꯛꯇ꯭ꯔꯁꯨ ꯅꯍꯥꯟ ꯁꯟꯗꯦ ꯈꯨꯗꯤꯡꯒꯤ ꯑꯗꯨꯝ ꯃꯤ ꯄꯨꯊꯣꯛꯄꯗꯣ ꯀꯦꯖꯤ ꯇꯔꯥꯅꯤꯊꯣꯏ ꯑꯗꯨꯃꯥꯏꯅ ꯊꯣꯛꯏꯅ
ꯑꯗꯨꯗꯤ ꯌꯥꯝꯅꯤꯅ ꯊꯥꯕ ꯆꯠꯂꯣꯏꯅ ꯀꯦꯖꯤ
ꯑꯣ ꯑꯗꯨꯗ ꯈꯔ ꯈꯔ ꯈꯔ ꯑꯗꯨꯝ ꯂꯧꯔꯒ ꯑꯗꯨꯁꯨ ꯌꯥꯏ ꯍꯥꯏꯕꯅꯤꯗ ꯑꯍꯣꯡꯕ ꯍꯥꯏꯔꯗꯤ
ꯎꯝ
ꯑꯩꯁꯨ ꯅꯍꯥꯟ ꯂꯧꯋꯦ ꯐꯣꯔꯇꯤ ꯐꯣꯔꯇꯤ ꯄꯤꯔꯒ ꯀꯦ ꯖꯤ ꯑꯍꯨꯝ ꯂꯧꯋꯦ ꯃꯤ ꯆꯔꯆ ꯅꯣꯏ ꯉꯁꯤ ꯍꯞꯇꯥꯒꯤ ꯑꯣꯏꯅ ꯆꯔꯆꯇ ꯀꯌꯥ ꯑꯀꯠꯅꯉꯥꯏ ꯂꯩꯕ꯭ꯔꯣ ꯀꯌꯥ ꯊꯝꯕ꯭ꯔꯣ ꯀꯦꯖꯤ ꯑꯍꯨꯝ ꯂꯩꯌꯦ ꯍꯥꯏꯕꯒꯤ ꯑꯩꯈꯣꯏ ꯌꯨꯝ ꯃꯊꯛꯀꯤꯗꯣ ꯑꯩ ꯅꯍꯥꯟ ꯂꯧꯕ ꯆꯠꯂꯒ ꯊꯣꯡꯒ ꯆꯥꯍꯜꯔꯦ ꯑꯩꯈꯣꯏꯁꯤ ꯊꯧꯇꯛꯇꯕꯒꯤ ꯉꯔꯥꯡꯈꯩ ꯃꯥꯇꯣꯟ ꯑꯩꯈꯣꯏ ꯑꯩꯉꯣꯟꯗ ꯐꯧꯗꯣ ꯏꯆꯦ ꯅꯪꯅ ꯐꯧꯔꯣ ꯑꯗꯨꯒ ꯇꯛꯈꯠꯂꯣ ꯍꯥꯏꯅ ꯄꯤꯕꯅꯦꯗꯣ ꯇꯛꯈ꯭ꯔꯦ ꯍꯥꯏꯌꯦ ꯂꯧꯕ ꯆꯠꯇ꯭ꯔꯤ ꯒꯥꯔꯤꯁꯨ ꯂꯩꯇꯦ ꯑꯩꯁꯨ ꯉꯁꯥꯏꯁꯨ ꯄꯁ ꯑꯗ꯭ꯔꯦꯖꯅ ꯑꯗꯨ ꯂꯧꯔ ꯍꯧꯔꯦꯟꯗꯤ ꯑꯃꯨꯛ ꯇꯥꯍꯟꯕ ꯇꯥꯔꯦꯅꯦ ꯍꯧꯖꯤꯛꯇꯤ ꯅꯨꯃꯤꯠ ꯀꯌꯥ ꯁꯨꯔꯦ ꯑꯅꯤꯔ ꯑꯍꯨꯝꯔ ꯁꯨꯔꯝꯂꯅꯤ ꯔꯥꯁꯟ ꯉꯥꯛꯇ ꯆꯥꯕꯅꯦ ꯑꯩꯈꯣꯏꯁꯦ ꯆꯦꯡ ꯌꯥꯎꯔꯤ ꯍꯛꯆꯥꯡꯗꯤ ꯅꯨꯡꯉꯥꯏꯌꯦ ꯑꯩꯗꯨꯅ ꯃꯣꯏꯗꯤ ꯀꯟꯃꯜꯂꯦ ꯍꯥꯏꯅꯀꯣ ꯀꯣ ꯁꯥꯔꯤꯉꯩꯗ ꯆꯥꯔꯗꯤ ꯀꯩꯁꯨ ꯇꯧꯗꯦ ꯀꯨꯏꯔꯛꯈ꯭ꯔꯗꯤ ꯌꯥꯗꯦꯕ
ꯀꯨꯒꯔꯅ ꯀꯥꯝꯗꯣꯏꯅꯦ
ꯀꯨꯀꯔꯅ ꯀꯥꯃꯦꯅꯥ
ꯆꯨꯄꯔꯗꯤ ꯀꯨꯀꯔꯅ ꯕꯦꯁꯅꯦ ꯀꯩꯅꯣ
ꯑꯩꯅ ꯍꯧꯖꯤꯛ ꯏꯟꯗꯛꯁꯟꯗ ꯉꯥꯛꯛꯇꯅꯦ ꯑꯩ ꯌꯨꯁ ꯇꯧꯕ ꯏꯁꯤꯡꯁꯨ ꯏꯟꯗꯛꯁꯟꯗ ꯐꯨꯠꯂꯦ ꯑꯗꯨꯗ ꯆꯥꯛꯁꯨ ꯑꯦꯟꯁꯥꯡꯁꯨ ꯑꯩꯈꯣꯏꯒꯤꯁꯦ ꯏꯟꯗꯛꯁꯟꯁꯦ ꯈꯤꯇꯪ ꯇꯞꯄꯒꯤꯀꯣ ꯑꯗꯨ ꯃꯇꯝ ꯈꯔ ꯀꯨꯏ ꯆꯪꯉꯦꯕ ꯅꯍꯥꯟ ꯑꯩꯅ ꯄ꯭ꯔꯦꯁꯔ ꯀꯨꯀꯔ ꯑꯃ ꯂꯧꯕꯗꯣ ꯃꯤꯅꯤꯠ ꯑꯃꯗ ꯀꯥꯝꯔꯅꯤ ꯍꯥꯏꯌꯦ ꯃꯤꯅꯤꯠ ꯑꯃꯁꯨ ꯅꯠꯇꯦ ꯀꯨꯏꯌꯦꯕ ꯑꯩꯈꯣꯏꯒꯤꯗꯤ ꯉꯁꯥꯏ ꯋꯥꯠꯇꯣ ꯆꯥꯎꯗꯕꯅꯤꯅ
ꯂꯩꯈ꯭ꯔꯣ ꯅꯣꯏꯒꯤꯗꯣ
ꯑꯗꯨꯒꯤꯅꯧꯕ ꯂꯧꯒꯦ ꯍꯥꯏꯕꯅꯤꯅꯦ ꯑꯩꯁꯨ ꯄꯣꯠꯆꯩꯁꯨ ꯂꯥꯛꯇꯦꯅꯦ
ꯑꯩꯣꯏꯗꯤ ꯈꯔ ꯐꯠ ꯐꯠꯅꯦ
ꯅꯣꯏꯒꯤꯗꯣ ꯁꯤꯟꯅꯔꯁꯦꯅ ꯑꯗꯨꯗꯤ ꯅꯣꯏꯗꯤ ꯌꯨꯁꯁꯨ ꯇꯧꯗꯦ
ꯑꯁ ꯌꯨꯁ ꯇꯧꯔꯦꯗ
ꯃꯩ ꯌꯥꯝ ꯆꯥꯕꯗꯨꯕꯨꯣ
ꯑꯩꯈꯣꯏꯒꯤꯗꯣ ꯕꯦꯔꯥ ꯈꯤꯇꯪ ꯂꯩꯌꯦꯕ ꯕꯦꯔꯥ ꯂꯩ ꯍꯥꯏꯗꯤ ꯃꯥꯒꯤ ꯂꯥꯏꯅꯥ ꯑꯗꯨꯃꯥꯏꯅ ꯂꯩꯌꯦꯕ
ꯎꯝ
ꯂꯥꯏꯅꯥꯗꯣ ꯑꯗꯨꯃꯥꯏꯅ ꯇꯧꯕ ꯅꯣꯡ ꯀꯔꯤ ꯀꯔꯥ ꯑꯗꯨꯃꯥꯏꯅ ꯆꯨꯕꯗꯤꯀꯣ ꯏꯪ ꯉꯥꯡꯅꯤꯅꯀꯣ
ꯎꯝ
ꯑꯣꯟ ꯇꯧꯕ ꯀꯥꯟꯗ ꯌꯥꯗꯦꯕ ꯃꯔꯛ ꯃꯔꯛ ꯇꯀꯣ
ꯍ ꯑꯩꯒꯤꯁꯨ ꯈꯔ ꯂꯩꯔꯗꯤ ꯁꯣꯏꯕꯁꯨ ꯌꯥꯏ ꯏꯁꯤꯡ ꯐꯨꯠꯄ ꯆꯥꯛ ꯏꯟꯁꯥꯡ ꯁꯨꯝ ꯊꯣꯡꯕ ꯀꯥꯟꯗ ꯐꯨꯟꯒꯠꯇ꯭ꯔꯣ ꯐꯨꯟꯕ ꯀꯥꯟꯗ ꯃꯍꯤ ꯇꯥꯏꯗꯅ ꯃꯗꯨꯒꯤ ꯀꯣꯟꯅꯗꯤ ꯌꯥꯝ ꯁꯣꯛꯀ ꯇꯧꯔꯤꯕꯅꯤ ꯑꯗꯨ ꯃꯅꯨꯡꯗꯗꯤ ꯌꯥꯝꯅ ꯍꯧꯖꯤꯛ ꯍꯧꯖꯤꯛ ꯐꯥꯎꯕꯗꯤ ꯑꯗꯨꯝ ꯌꯥꯏꯌꯦ ꯃꯔꯛ ꯑꯃꯗꯤ ꯑꯗꯨꯝ ꯌꯥꯔꯣꯏꯗꯣꯏꯅꯤ
ꯏꯟꯗꯛꯁꯟ ꯀꯧꯗꯦꯗ ꯅꯣꯏꯗꯨꯗꯤ ꯇꯞ ꯃꯅ ꯇꯞꯃꯜꯂꯛ ꯃꯟꯗꯅ
ꯋꯥꯠ ꯄꯤꯛꯄꯩꯅꯤꯅꯦ ꯆꯥꯎꯔꯗꯤ ꯀꯩꯁꯨ ꯀꯥꯏꯗꯦꯍꯦ
ꯆꯐꯨ ꯈꯟꯒꯗꯕ ꯖꯥꯒꯥꯗꯣ ꯂꯧꯕ ꯑꯣꯏꯕ꯭ꯔꯣꯅ ꯑꯗꯨꯗꯤ
ꯑꯁ ꯁꯤꯅ ꯐꯩꯌꯦꯗ ꯁꯤꯒꯨꯝꯕꯅ ꯑꯩꯈꯣꯏ ꯃꯣꯏ ꯆꯐꯨ ꯊꯣꯡꯕ ꯌꯥꯕꯒꯤ ꯂꯣꯏꯅ ꯆꯐꯨꯁꯨ ꯂꯩꯌꯦ ꯑꯩꯈꯣꯏꯅ ꯌꯨꯁ ꯇꯧꯗꯕꯒꯤꯅꯤꯅꯦ
ꯍꯣꯏꯅꯦ ꯆꯐꯨ ꯈꯪꯒꯗꯕꯖꯥ ꯑꯗ ꯂꯧꯕꯨꯗꯤ ꯏꯟꯁꯥꯡꯒ ꯑꯗꯨꯃꯥꯏꯅ ꯊꯣꯡꯕ ꯌꯥꯔꯂꯤꯕ ꯃꯩꯗ ꯑꯗꯨꯗꯤ ꯅꯨꯡꯉꯥꯏꯈ꯭ꯔꯅꯤꯅ ꯅꯪ ꯒꯦꯁꯇ ꯄꯥꯛ ꯊꯣꯡꯉ ꯔꯣꯏꯅ
ꯎꯝ ꯈꯪꯦ ꯈꯥꯡꯕ꯭ꯔꯥ ꯈꯥꯡꯗꯕ꯭ꯔꯥꯗꯤ ꯈꯪꯗꯦ
ꯈꯥꯗꯤ ꯈꯥꯒꯟꯗꯕꯅꯦ ꯑꯗꯨꯖꯥ ꯑꯗꯨꯅꯤ ꯑꯗꯨ ꯑꯣꯏꯔꯁꯨ ꯀ꯭ꯋꯥꯂꯤꯇꯤ ꯐꯥꯕ ꯑꯗꯨꯃꯥꯏꯅ ꯂꯩꯔꯦꯕ ꯃꯖꯧ ꯍꯥꯞꯇ ꯌꯣꯟꯈ꯭ꯔꯦꯗꯣ ꯑꯗꯨ ꯖꯥꯠꯇꯣ ꯐꯥꯕꯅꯤꯅ ꯌꯥꯝ ꯊꯥꯗꯕ ꯖꯥꯠꯇꯣ
ꯈꯥꯡ ꯈꯥꯡꯗ꯭ꯔꯗꯤ ꯀꯔꯤ ꯀꯥꯟꯅꯕ ꯑꯁꯤꯗꯤ ꯏꯁꯤꯡ ꯃꯌꯥꯝ ꯆꯪꯈ꯭ꯔꯁꯨ ꯌꯦꯡꯉꯣ ꯍꯧꯖꯤꯛ ꯐꯥꯎꯕ ꯅꯨꯡꯉꯥꯏꯅ ꯌꯨꯁ ꯇꯧꯔꯤꯌꯦ ꯄ꯭ꯔꯣꯕ꯭ꯂꯦꯝꯗꯤ ꯂꯩꯇꯦ ꯑꯗꯨꯅꯅꯤꯅ ꯋꯥꯠ ꯈꯔ ꯆꯥꯎꯕ ꯑꯣꯏꯅ ꯂꯧꯔꯒ ꯀꯣꯜ ꯂꯤꯛꯄꯨꯗꯤ ꯊꯥꯎ ꯉꯧꯒꯦ ꯌꯦꯟꯁꯥꯡ ꯇꯧꯒꯦ ꯍꯥꯏꯔꯁꯨ ꯀꯣꯟꯕꯨꯗꯤ ꯂꯩꯌꯦꯕ ꯑꯩꯅ ꯌꯨꯝ ꯁꯤꯟꯗꯣꯛꯇꯕꯅꯤꯅ ꯄꯨꯊꯣꯛꯅꯤꯡꯗꯕ ꯑꯗꯨꯒꯤ ꯑꯗꯨꯝ ꯊꯝꯕ ꯍꯧꯖꯤꯛꯇꯤ ꯄꯨꯊꯣꯛꯂꯒ ꯑꯗꯨꯝ ꯌꯨꯁ ꯇꯧꯕ ꯌꯥꯏꯅ ꯑꯁꯤꯗꯤ ꯈꯔ ꯇꯛꯄ ꯃꯅꯨꯡꯒꯤ ꯑꯩꯁꯨ ꯋꯥꯠ ꯈꯔ ꯆꯥꯎꯕ ꯑꯣꯏꯅ ꯂꯩꯗꯤ ꯂꯩꯅꯤꯡꯕ ꯀꯔꯝ ꯇꯧꯒꯅꯤ ꯈꯪꯗꯦ ꯐꯪꯗꯦꯅꯦ ꯑꯗꯣ ꯂꯝꯕꯤꯅꯁꯨ ꯄꯣꯠ ꯆꯩ ꯄꯨꯊꯣꯛꯄꯗꯤ ꯌꯥꯗꯦ ꯁꯪꯒꯣꯝꯗ ꯑꯃꯨꯜ ꯇꯥꯖꯥ ꯂꯩꯒꯦ ꯍꯥꯏꯕꯗ ꯃꯤ ꯃꯆꯥ ꯃꯆꯥꯗꯣ ꯇꯔꯥꯅꯤꯊꯣꯏ ꯍꯥꯟꯅ ꯄꯤꯔꯝꯕꯗꯣ ꯍꯧꯖꯤꯛꯇꯤ ꯑꯦꯝ ꯑꯥꯔ ꯄꯤꯗ ꯁꯚꯦꯟꯇꯤꯟ ꯔꯨꯄꯤꯁ ꯄꯤꯕꯅꯦ ꯑꯗꯣ ꯃꯣꯏꯅ ꯍꯧꯖꯤꯛ ꯌꯣꯟꯕ ꯀꯥꯟꯗ ꯁꯚꯦꯟꯇꯤꯟ ꯑꯦꯝ ꯑꯥꯔ ꯄꯤ ꯊꯥꯕꯗꯣ ꯍꯦꯟꯗꯣꯛꯅ ꯇꯤꯟ ꯀꯤ ꯔꯨꯄꯤꯁꯇ ꯌꯣꯜꯂꯦ ꯑꯗꯨꯗꯒꯤꯗꯤ ꯂ ꯄꯥꯛ ꯑꯍꯨꯝꯅꯤ ꯃꯣꯏ ꯇꯣꯡꯉꯁꯦ ꯑꯃꯨꯛꯀ ꯂꯩꯒꯦ ꯍꯥꯏꯔꯒ ꯑꯁ ꯇꯥꯡꯃꯜꯂꯦ ꯂꯩꯔꯔꯣꯏꯒꯦ ꯍꯥꯏꯅ ꯑꯃꯨꯛ ꯇꯣꯛꯄꯤꯈ꯭ꯔꯦ ꯁꯪꯒꯣꯝ ꯊꯛꯀꯜꯂꯦꯅꯦ
ꯍꯧꯖꯤꯛ ꯗꯨꯀꯥꯟꯗ ꯂꯨꯄꯥ ꯀꯨꯟꯅ ꯍꯦꯜꯂꯝꯃꯔꯤꯅꯤꯗ ꯑꯗꯨꯗꯣ
ꯀꯨꯟꯄꯤꯤ ꯉꯔꯥꯡ ꯅꯍꯥꯟ ꯁꯟꯗꯤ ꯁꯟꯗꯦꯗ ꯑꯩ ꯍꯪꯕ ꯀꯨꯟ ꯍꯥꯏꯕ ꯑꯗꯨꯒꯤ ꯑꯩꯅ ꯑꯁ ꯀꯥꯟꯅꯗꯤ ꯂꯩꯔꯔꯣꯏꯒꯦ ꯃꯍꯧꯁꯥ ꯁꯦꯠꯇ ꯑꯗꯨꯗꯣ ꯐꯣꯔ ꯍꯟꯗ꯭ꯔꯦꯗ ꯐꯤꯐꯇꯤ ꯁꯤꯛꯁꯇꯤ ꯁꯨꯃꯥꯏꯅ ꯄꯤꯌꯦꯕ ꯑꯗꯣ ꯍꯧꯖꯤꯛꯇꯤ ꯁꯦꯠꯇ ꯀꯌꯥ ꯄꯤꯒꯦꯔꯥ ꯍꯥꯏꯔꯒ ꯆꯃꯉꯥ ꯌꯥꯡꯈꯩ ꯄꯤꯌꯣ ꯍꯥꯏꯌꯦ ꯏꯁ ꯀꯗꯥꯏꯗꯩ ꯂꯧꯔꯔꯣꯏꯒꯦꯅ ꯁꯪꯒꯣꯝ ꯊꯛꯇ꯭ꯔꯁꯨ ꯃꯇꯝ ꯈꯔꯗꯤ ꯂꯩꯔꯁꯦ ꯍꯥꯏꯅ ꯑꯩꯅ ꯂꯧꯗ꯭ꯔꯤꯗ
ꯍꯥꯟꯅ ꯂꯨꯄꯥ ꯇꯔꯥ ꯈꯛꯇꯪ ꯑꯗꯨꯃꯥꯏꯅ ꯄꯤꯔꯝꯕꯅꯤꯅꯦ
ꯎꯝ ꯊꯥꯡꯅ ꯊꯥꯡꯅ